ꯍꯜꯂꯣ
ꯑꯥꯎ
ꯅꯨꯡꯉꯥꯏꯔꯤꯕ꯭ꯔꯣ?
ꯅꯨꯡꯉꯥꯏꯔꯤ ꯅꯣꯏꯗꯤ ꯅꯨꯡꯉꯥꯏꯔꯤꯕꯣ?
ꯅꯨꯉꯥꯏꯕꯅ ꯂꯣꯏꯔꯦꯅꯦ ꯍꯔꯥꯎꯃꯟꯕꯩ ꯑꯩꯅ ꯄꯥꯝꯕ ꯅꯨꯄꯤ ꯐꯪꯉꯦꯕ꯫
ꯑꯆꯥ ꯌꯥꯔꯦ ꯅꯆꯤꯡꯗꯣ
ꯑꯩꯅ ꯄꯥꯝꯕ ꯅꯨꯄꯤꯗꯣ ꯑ ꯁꯦꯀꯦꯟ ꯁꯤꯃꯤꯁꯇꯔꯅꯤ ꯍꯥꯏꯕ ꯇꯧꯕꯅꯤ
ꯑꯣ ꯑꯗꯨꯃꯥꯏꯅ
ꯍꯣꯁꯇꯦꯜꯗ ꯂꯩ ꯍꯥꯏ
ꯇꯝꯕ꯭ꯔꯣ?
ꯑꯗꯨ ꯑꯗꯨꯗꯣ ꯑꯁ ꯀꯥꯎꯈ꯭ꯔꯦ ꯑꯃꯨꯛ
ꯑꯁ ꯑꯗꯨꯗꯤ ꯑꯁ ꯀꯃꯥꯏꯅ ꯀꯃꯥꯏꯅ ꯄꯥꯝꯕ꯭ꯔꯣ ꯑꯁ
ꯃꯥ ꯍꯣꯁꯇꯦꯜꯗ ꯂꯩꯔꯤ ꯍꯥꯏꯕꯅꯦ꯫
ꯑꯗꯨ ꯗꯤꯇꯦꯜꯁꯁꯨ ꯈꯪꯗꯕꯤꯗ ꯄꯥꯛꯃꯦ ꯍꯥꯏꯌꯦ ꯍꯥ
ꯑꯗꯣ ꯗꯤꯇꯦꯜꯗꯤ ꯐꯖꯅ ꯈꯪꯗ꯭ꯔꯦ ꯑꯗꯣ ꯄꯥꯝ ꯄꯥꯝꯗꯤ ꯄꯥꯝꯕ ꯃꯥ ꯃꯥ ꯃꯈꯣꯟ ꯃꯈꯣꯟꯗꯨꯣ ꯇꯥꯕꯈꯤꯕꯩ
ꯑꯗꯣ ꯃꯥ ꯌꯥꯗ ꯌꯥꯔꯣꯏꯗ꯭ꯔꯥ ꯈꯪꯗ꯭ꯔꯤꯕ ꯑꯗꯨꯗꯤ
ꯑꯣ ꯑꯁ ꯐꯔꯛ ꯇꯥꯅꯦ ꯑꯗꯨꯗꯤ
ꯀꯃꯥꯏꯅ
ꯀꯃꯥꯏꯅꯥ
ꯀꯃꯥꯏꯅ ꯐꯔꯛ ꯇꯥꯕ
ꯈꯪꯗꯦꯗ ꯃꯥ ꯌꯥꯒꯦꯔꯥ ꯌꯥꯔꯔꯣꯏꯔ ꯈꯪꯗꯕꯤꯗ ꯅꯪꯅ ꯑꯗꯨꯃꯥꯏꯅ ꯍꯩꯕꯗꯨ
ꯑꯦ ꯅꯪꯅꯥ ꯃꯇꯦꯡ ꯅꯪꯅꯥ
ꯅ ꯅꯪ ꯃꯇꯦꯡ ꯄꯥꯡꯕꯤꯗꯣꯏꯅꯦ
ꯑꯦ ꯑꯅꯦ ꯇꯧꯔꯤꯒꯦ ꯇꯧꯕ꯭ꯔꯣ
ꯑꯩ
ꯑꯩꯅꯗꯤ ꯃꯇꯦꯡ ꯄꯥꯡꯕꯤꯒꯦꯗꯤ ꯍꯩꯗꯦꯅꯦ ꯀꯩꯅꯣ
ꯑꯗꯣ ꯅꯪꯅ ꯄꯥꯡꯕꯤꯗꯣꯏꯅꯦꯕ
ꯑꯥꯏꯁ
ꯄꯥꯡꯕꯤꯔꯣꯏꯗ꯭ꯔꯣ
ꯈꯪꯗꯦꯗ
ꯑꯦ ꯍꯧꯒꯠꯇꯔꯤꯕꯣ ꯇꯨꯝꯃꯒ ꯂꯩꯔꯤꯔꯤꯕꯣ ꯇꯥꯕ꯭ꯔꯣ ꯇꯥꯕꯣ ꯇꯥꯕꯣꯔ ꯇꯥꯕꯔꯣ ꯍꯜꯂꯣ ꯍꯜꯂꯣ ꯍꯜꯂꯣ ꯇꯥꯕꯣ ꯇꯕꯔꯣ ꯍꯂꯣ ꯇꯥꯕꯔꯣ꯫ ꯍꯂꯣ ꯅꯨꯡꯉꯥꯏꯕꯣ ꯀꯩꯗꯧꯔꯤꯅꯣ ꯅꯨꯡꯉꯥꯏꯔꯤꯕꯣ ꯎꯟ ꯃꯃꯥ ꯍꯜꯂꯣ ꯅꯨꯪꯉꯥꯏꯔꯤꯕꯔꯣ ꯇꯥꯕꯔꯣ ꯑꯩꯅꯥ ꯀꯧꯔꯤꯁꯤ ꯇꯔꯕꯔꯥ ꯀꯩꯅꯣ ꯈꯨꯝꯗ꯭ꯔꯤꯁꯦ ꯎꯝ ꯎꯝ